ꯀꯔꯤ ꯅꯪ ꯐꯠ ꯂꯥꯎꯇꯣꯛꯁꯨ ꯂꯩꯖꯒꯦꯒꯤꯅ
ꯑꯁ ꯇꯧꯁꯜꯂꯛꯏ ꯃꯤꯅ ꯍꯦꯛ ꯀꯣꯝꯃꯛꯃꯛꯄꯒꯤ ꯌꯥꯈꯤꯔꯣꯏ ꯍꯥꯏꯔ꯭ꯔꯅ ꯑꯣ ꯇꯥꯗ꯭ꯔꯎ ꯍꯂꯣ
ꯍꯂ ꯍꯥꯎ ꯇꯥꯏ ꯇꯥꯏ
ꯎ ꯎꯝ ꯎ ꯎꯝ ꯎꯝ ꯃꯃꯔ ꯀꯄ ꯣꯡꯉꯥꯏꯇ ꯉ ꯂꯒꯤ
ꯋꯥꯇ ꯅꯨꯅꯨꯡ ꯋꯥꯇꯤꯁ ꯃꯗ ꯑꯃꯨꯛ ꯌꯦꯡꯒꯦꯅ ꯇꯧꯔꯒꯅ ꯇꯨꯝ ꯇꯣꯛ ꯂꯩꯔꯝꯃꯦ ꯉ ꯔꯣꯃ ꯈꯥꯏꯥꯏꯕꯤꯗ ꯂꯩꯦ
ꯀ ꯇꯨ ꯃꯤꯅꯤ ꯃꯟ ꯃꯅꯤ ꯀꯞ ꯄꯤꯔꯅꯤ ꯂꯩꯅ ꯀꯩꯅꯔꯁꯤ ꯀꯥ ꯂꯩꯔꯤꯁꯤꯅꯥ
ꯀꯔꯤꯦ
ꯑꯦꯃꯥꯅ ꯄꯦꯅꯥꯜꯇꯤ ꯀꯥꯎꯕꯩꯗꯣꯏꯅꯦ ꯂꯩꯔꯤꯁꯦ ꯃꯤ ꯎꯁꯤꯠꯅꯗꯕꯩ
ꯑꯥ ꯃꯨꯈꯥꯏꯅꯗ꯭ꯔ
ꯃꯨꯛꯈꯥꯏꯅꯗ꯭ꯔ ꯐꯖꯅ ꯆꯤꯡꯉ ꯀꯥꯎꯈꯤꯅꯤ ꯑꯗꯨꯒ ꯇꯞꯅ ꯇꯤꯜꯂꯤ ꯏꯟꯗ꯭ꯔꯕ ꯂꯩꯗꯤ ꯂꯩꯕ ꯐꯥꯔꯦ
ꯑꯗꯨ ꯀꯩꯗ ꯎꯚꯥꯏ ꯂꯩ ꯑꯃꯨꯛ ꯍꯟꯅ ꯎꯈ꯭ꯔꯔꯣꯏ
ꯎꯝ
ꯑꯣꯏ
ꯏꯁꯜꯂꯕ ꯉꯁꯤ ꯎ ꯅꯪ ꯌꯥꯎꯔꯨꯁꯤ ꯀꯩꯅꯣ ꯍꯌꯦꯡ ꯆꯠ ꯆꯠꯅꯕ ꯅꯤꯀꯤꯜꯁꯨ ꯌꯥꯎꯅ ꯍꯥꯏꯅꯤ
ꯌꯥꯕ ꯑꯣꯏꯅꯣ
ꯀꯔꯤ ꯂꯝ ꯀꯔ ꯍꯥꯏꯗꯣ ꯈꯪꯗꯦ ꯎ ꯅꯤꯈꯤꯜ ꯅꯥꯎꯕꯤꯒ ꯗꯤꯂꯞꯀꯅ ꯊꯥꯒꯠꯂꯛꯏꯕ ꯚꯗꯤꯑꯣꯗꯨꯅ ꯁꯤꯗ ꯑꯣꯏꯁꯦꯁꯦꯅ ꯁꯣꯔꯦꯗꯤ ꯔꯣꯅꯥꯜꯗꯣ ꯑꯃꯨꯛ ꯀꯞꯇꯣꯔꯤꯈꯦ
ꯎ ꯃꯊꯪꯅꯤ ꯏꯇꯥꯎ ꯈꯛꯇꯪꯁꯦ ꯃꯣꯏ ꯇꯔꯥꯃꯥꯊꯣꯏ ꯃꯈꯥꯏꯔꯦꯀꯣ ꯃꯣꯏꯗꯅꯦ
ꯑꯣꯏꯒꯨꯝꯝ ꯇꯧꯕꯅꯦ ꯃꯦꯆꯤꯁꯨ ꯀꯞꯄ꯭ꯔꯥ ꯈꯪꯅꯤ ꯉꯁꯤ
ꯌꯦ ꯅꯨꯡꯉꯥꯏꯗꯕꯃꯤ ꯑꯍꯨꯝꯃꯛꯀꯥ
ꯑꯍꯧꯕ ꯀꯞꯄꯗꯤ ꯂꯧꯕꯗꯤ ꯐ꯭ꯔꯥꯟꯁꯅꯦ ꯂꯧ ꯑꯗꯨ ꯃꯥꯗ ꯐ꯭ꯔꯥꯟꯁꯀꯤ ꯈꯨꯨꯁꯅꯔꯤ ꯌꯥꯗ
ꯀꯌꯥ ꯊꯃꯣꯏ ꯀ ꯍꯥ ꯌꯦꯃꯤꯖꯞꯁꯦ ꯑꯁ
ꯄꯥꯏꯔꯕ ꯄꯥꯏꯔ ꯄꯥꯏꯔ ꯑꯗꯨꯝ ꯍꯥꯞꯄꯛꯑꯣ ꯌꯥꯔꯦ ꯑꯗꯨ ꯁꯤꯁꯤꯦ ꯂꯣꯏꯁꯤꯜꯂꯒ ꯑꯃꯨꯛ ꯅꯪ ꯂꯣꯏꯅ ꯇꯧꯔꯛꯑꯣ ꯑꯩ ꯑꯍꯨꯝ ꯃꯔꯤꯔꯛ ꯆꯨꯔꯦꯕ ꯉꯁꯤꯒꯤ ꯑꯦ ꯉꯁꯤꯒꯤ ꯖꯦꯔꯣꯗ ꯈꯔꯠ ꯐꯤꯞꯇꯤ ꯁꯦꯀꯦꯟꯗ ꯈꯔ ꯇꯠꯂꯤ
ꯑꯩꯅꯦ ꯌꯥꯎꯗꯦꯅꯦꯦ ꯅꯪ ꯌꯥꯝ ꯂꯨꯁꯤ ꯄꯥꯏꯔꯒꯁꯪꯉꯒ ꯑꯩꯗꯤ ꯄꯠꯄ ꯇꯠꯀꯅꯤꯅꯦ
ꯑꯣ
ꯋꯥꯏ ꯐꯥꯏ ꯇꯪ ꯕꯁ ꯍꯥꯏꯁꯤ
ꯊꯔꯝꯒꯦꯔꯥ
ꯑ ꯊꯃ ꯃꯥ ꯃ ꯁꯗꯣ ꯃ
ꯃꯁꯥꯏꯕ ꯎꯃꯔ꯭ꯔꯣ
ꯎꯝ ꯁꯤꯣꯗꯣ
ꯊꯔꯝꯣ ꯑꯗꯨꯝ ꯃꯁꯥ ꯃꯊꯣꯝ ꯃꯠꯆꯔꯣꯏꯖꯅꯦꯅ ꯇꯧꯔꯒ
ꯑ ꯁꯇꯔꯅ ꯀꯥꯁꯤ ꯀ ꯍꯗ
ꯃꯉꯥꯜ ꯃꯉꯥꯜꯒꯤꯗꯣ ꯁꯦꯡꯇꯣꯛꯈ꯭ꯔꯦꯅꯦ ꯑꯃꯨꯛ
ꯑ ꯁꯦꯡꯊꯣꯔꯛꯇ꯭ꯔꯦ ꯀ ꯌꯧꯒꯦꯂꯕꯀꯣ
ꯍꯣꯏ ꯍꯣꯏ
ꯍꯉ ꯀꯣ ꯀꯣ ꯀꯣ
ꯎ
ꯌꯥꯔꯦ ꯌꯥꯔꯦ ꯄꯥꯏꯣ ꯄꯥꯏ
ꯎꯝ
ꯍ
ꯕꯤꯅꯤꯒ ꯌꯥꯗꯦ ꯌꯥꯒꯦ ꯍꯣꯏ
ꯑꯣ ꯑꯣꯀꯦ ꯑꯣꯀꯦ ꯀꯅꯣꯀꯣ ꯉꯅꯥꯎꯕꯤꯅ ꯀꯥꯞꯄ ꯃꯥꯜꯂꯦ
ꯑ
ꯑ ꯅꯥꯎꯕꯤꯗ ꯍꯥꯏꯒꯦ ꯃꯤꯕꯨꯁꯨ ꯈ ꯀꯥꯕꯦ ꯋꯥꯔꯤ ꯉ ꯑꯣꯏ ꯌꯥꯗꯕꯤꯀꯣ ꯄꯠ ꯇꯠꯄꯅꯦ
ꯎꯝ ꯎꯝ ꯑꯟꯊꯤꯜ ꯗ ꯑꯦꯟ ꯎꯝ ꯎꯝ ꯎꯝ ꯎꯝ ꯎꯝ
ꯀꯗ
ꯏꯟꯗꯤꯔꯥ ꯑꯁ꯭ꯝ ꯁꯤ
ꯍ
ꯈꯥꯏꯅꯒꯔꯖꯂꯣ ꯍꯅꯤꯕꯤꯕꯣ ꯆꯔ ꯁꯁꯤꯄ ꯀꯦ ꯃꯌꯥꯝ ꯑꯩꯕꯨ ꯁꯞꯄꯣꯠ ꯇꯧꯕꯤꯔꯝꯃꯨ ꯃꯌꯥꯝ ꯑꯁꯤꯗ ꯑꯅꯧꯕ
ꯂꯩꯕ ꯑꯦꯀꯥꯎꯗꯁꯤ ꯑꯩꯁ ꯅꯆꯗꯤ ꯑꯩ ꯁꯅ ꯖꯃꯟꯁꯤꯗꯤꯥꯏ
ꯑꯗ ꯇꯣ ꯀꯗ
ꯇꯧꯔꯤꯅꯤ ꯃꯩꯇꯩ ꯃꯅꯤꯄꯨꯔ ꯃꯆꯥꯔꯤꯉ ꯅꯦꯛꯁ ꯋꯤꯛ ꯒꯣꯜ ꯑꯦꯅꯥꯂꯥꯏꯁꯤꯁ ꯁꯤꯛꯁ ꯇꯨ ꯇꯦꯟ ꯖꯨꯂꯥꯏ ꯑꯥꯏ
ꯀꯠꯇ ꯀꯈꯤꯤꯇ
ꯝꯕꯥꯥꯟꯖ ꯗꯤꯝꯕꯥꯥꯟꯖ ꯐꯂꯤꯞ ꯑꯔꯌꯥ ꯎꯝ
ꯎꯝ
ꯆꯠ ꯔꯃ
ꯀꯅꯥꯅ ꯍꯥꯔ ꯃ ꯀꯣ ꯍꯣꯜꯜꯂꯤ ꯄꯦꯅ ꯊꯦ ꯁ
ꯎ ꯎꯝꯝ ꯎꯝ ꯍꯝ
ꯋꯥꯟ ꯐꯥꯏꯜ ꯍ ꯆꯔꯕ ꯍ ꯑꯩ ꯀꯗ ꯍꯥꯏꯕ
ꯁꯦ ꯎꯝ
ꯍ ꯏ
ꯑ ꯇꯇ ꯑꯣꯇ
ꯈꯥꯏꯅ ꯎꯝꯝ
ꯎꯝ
ꯎꯝ ꯎꯝ
ꯁꯦ ꯆꯂꯣ ꯎꯝ ꯍ
ꯑꯦ ꯃꯩꯇꯩꯅ ꯁꯁꯇꯥꯍꯜ ꯑꯂꯤ ꯎꯝ ꯎ ꯎ
ꯌꯥꯗꯤ ꯎ